ꯍꯜꯂꯣ ꯑ ꯇꯥꯏ ꯇꯥꯏ
ꯀ‌ꯦꯗꯧꯔꯤꯒꯦ
ꯏꯁ ꯍꯧꯖꯤꯛꯇꯤ ꯑꯗꯨꯝ ꯐ꯭ꯔꯤꯗ ꯂꯩꯌꯦꯗꯥ
ꯑꯣ ꯆꯥꯛꯇꯤ ꯆꯥꯔꯕꯣ
ꯆꯥꯛ ꯆꯥꯗ꯭ꯔꯤ ꯅꯪꯗꯤ
ꯑꯩꯁꯨ ꯆꯥꯗ꯭ꯔꯤꯌꯦ꯫ ꯀꯔꯤ ꯀꯔꯤ ꯇꯧꯔꯦ ꯉꯁꯤꯗꯤ
ꯅꯪꯀꯤ ꯈꯣꯟꯖꯦꯜ ꯀꯟꯗꯦ꯫
ꯑꯩ ꯈꯪꯗꯦ ꯑꯩ ꯉꯥꯡꯕꯗꯤ ꯌꯥꯝ ꯀꯟꯅ ꯉꯥꯡꯉꯤꯗꯥ
ꯏꯌꯔꯄꯤꯁ ꯍꯥꯞꯄ꯭ꯔꯣ
ꯍꯥꯞꯇꯦ ꯇꯥꯗꯤ ꯇꯥꯕ ꯅꯠꯇ꯭ꯔꯣꯗꯣ
ꯇꯥꯏꯌꯦ ꯇꯥꯏꯌꯦ ꯈꯔ ꯅꯪꯒꯤ ꯈꯣꯟꯖꯦꯜꯗꯨ
ꯏꯁꯨ ꯈꯪꯗꯦꯍ‌ꯦ ꯉꯁꯤ ꯀꯔꯤ ꯀꯔꯤ ꯇꯧꯔꯦ
ꯑꯩꯗꯤ ꯊꯕꯛ ꯇꯧꯔꯒ ꯂꯩꯗꯥ
ꯀꯔꯤ ꯊꯕꯛ ꯇꯧꯕ꯭ꯔꯣ
ꯑꯩ ꯀꯔꯤꯁꯨ ꯇꯧꯗꯦ ꯌꯨꯝꯗ ꯗꯨꯝ ꯂꯩ
ꯑꯣ
ꯅꯣꯡ ꯇꯥꯗꯕ꯭ꯔꯣ ꯉꯁꯤ
ꯃꯥꯁꯤ ꯑꯩꯗꯤ ꯃꯅꯤꯄꯨꯔꯗ ꯂꯩ ꯗꯅꯤꯅꯀꯣ ꯅ‌ꯣꯡꯗꯤ ꯇꯥꯗꯦ ꯍꯧꯖꯤꯛꯇꯤ
ꯑꯣ ꯀꯗꯥꯏꯗ ꯑ ꯃꯅꯤꯄꯨꯔꯗ ꯂꯩꯇꯦ ꯅꯪ
ꯎꯝ ꯃꯅꯤꯄꯨꯔꯗ ꯂꯩꯇꯣ
ꯑꯣ ꯑꯥ ꯑꯥꯎꯠꯁꯥꯏꯠꯇ ꯂꯩꯕꯁꯤꯡꯗꯤ ꯌꯥꯝ ꯁꯥꯔꯝꯒꯅꯤꯀꯣ
ꯍꯣꯏ ꯑꯁ ꯁꯥꯃꯟꯗꯨꯅ ꯂꯣꯏꯔꯦ ꯁꯥꯃꯟꯕꯒꯤ
ꯃꯅꯤꯄꯨꯔꯗꯁꯨ ꯌꯥꯝ ꯁꯥꯏꯌꯦꯕꯥ ꯑꯥꯎꯠꯁꯥꯏꯠꯇꯗꯤ ꯂꯣꯏꯔꯝꯃꯅꯤ
ꯍꯣꯏ ꯃꯅꯤꯄꯨꯔꯗꯥ
ꯊꯕꯛ ꯍꯜꯂꯛꯄ ꯀꯌꯥꯝ ꯀꯨꯏꯔꯒꯦ
ꯑꯦ ꯊꯕꯛ ꯃꯐꯝꯗ ꯂꯩꯌꯦ
ꯍꯧꯖꯤꯛ ꯁꯨꯔꯣ
ꯍꯣꯏ
ꯄꯨꯡ ꯀꯌꯥꯗ ꯍꯜꯂꯛꯇꯣꯏꯕꯥ
ꯄꯨꯡ ꯇꯥꯔꯥ ꯗꯥꯏꯗ
ꯑꯁ ꯊꯦꯡꯉꯤꯅꯦ ꯈꯪꯗꯦꯗꯥ ꯑꯥꯎꯠꯁꯥꯏꯠꯇꯗꯤ ꯊꯦꯡꯗ
ꯑꯥꯎꯠꯁꯥꯏꯠꯇꯗꯤ ꯍꯣꯏ ꯑꯗꯨꯝ ꯌꯥꯗ꯫
ꯄꯨꯡ ꯇꯔꯥꯥꯁꯦ꯫ ꯑꯣ ꯕꯣꯜ ꯌꯦꯡꯕ꯭ꯔꯣ?
ꯕꯣꯜꯗꯤ, ꯑꯉꯥꯡ ꯑꯣꯏꯔꯤꯉꯥꯏꯗꯒꯤ ꯑꯗꯨꯝ ꯌꯦꯡꯉꯒ ꯂꯩꯕꯅꯦ꯫
ꯎꯝ ꯊꯕꯛ ꯆꯠꯂꯒ, ꯍꯜꯂꯛꯑꯒ ꯋꯥꯔꯒ ꯌꯦꯡꯗꯕꯤ ꯇꯨꯝꯔꯒ ꯂꯩꯕ꯭ꯔꯥ ꯈꯟꯕ꯫
ꯍꯣꯏ ꯕꯣꯜ ꯌꯦꯡꯔꯗꯤ, ꯋꯥꯕꯗꯣ ꯈꯪꯗꯕꯅꯤ꯫
ꯉꯔꯥꯡꯒꯤꯗꯣ ꯑꯦ ꯉꯁꯤ ꯅꯠꯇꯦ ꯉꯔꯥꯡꯒꯤꯗꯣ ꯌꯦꯡꯕ꯭ꯔꯣ?
ꯅꯨꯡꯇꯤꯒꯤ ꯌꯦꯡꯕ꯭ꯔꯣ ꯕꯣꯜꯗꯤ?
ꯍꯥ
ꯅꯨꯡꯇꯤꯒꯤ ꯌꯦꯡꯕ꯭ꯔꯥ ꯍꯥꯏꯕ?
ꯅꯨꯡꯇꯤꯒꯤꯗꯤ ꯌꯦꯡꯗꯦꯗ ꯑꯗꯨꯝ ꯃꯦꯠꯁ ꯈꯔ ꯐꯖꯕ ꯂꯩꯔꯗꯤ ꯍꯩꯔꯗꯤꯀꯣ꯫
ꯑꯣ
ꯑꯣ ꯑꯩꯁꯨ ꯑꯩꯒ ꯆꯞ ꯃꯅꯩ꯫ ꯉꯔꯥꯡꯒꯤꯗꯣ ꯌꯦꯡꯕ꯭ꯔꯣ ꯕ꯭ꯔꯥꯖꯤꯜꯒ ꯖꯄꯥꯟ ꯁꯥꯟꯅꯕꯗꯣ?
ꯍꯣꯏ ꯉꯔꯥꯡꯒꯤꯗꯣ ꯑꯁ ꯌꯥꯝ ꯐꯖꯩꯩꯅꯦ꯫
ꯅꯪꯗꯤ ꯀꯅꯥ ꯁꯞꯄꯣꯔꯠ ꯇꯧꯕ꯭ꯔꯥ?
ꯕ꯭ꯔꯥꯖꯤꯜ꯫ ꯅꯨꯄꯤ ꯈꯣꯏꯗꯤ ꯖꯄꯥꯟ ꯑꯣꯏꯔꯝꯒꯅꯤ꯫
ꯅꯠꯇꯦ ꯑꯩꯗꯤ ꯕ꯭ꯔꯥꯖꯤꯜꯅꯦ ꯑꯩꯗꯤ ꯊꯥꯏꯅꯗꯒꯤ ꯕ꯭ꯔꯥꯖꯤꯜꯗ ꯑꯗꯨꯝ ꯁꯞꯄꯣꯔꯠ ꯇꯧꯋꯦ꯫ ꯖꯄꯥꯟꯁꯨ ꯁꯞꯄꯣꯔꯠ ꯇꯧꯅꯤꯡꯉꯦꯕꯀꯣ ꯑꯗꯣ, ꯕ꯭ꯔꯥꯖꯤꯜꯒ ꯁꯥꯟꯅꯔꯕꯅꯤꯅ ꯎꯄꯥꯏ ꯂꯩꯇꯦ ꯕ꯭ꯔꯥꯖꯤꯜ, ꯇꯧꯈ꯭ꯔꯦ ꯗꯨꯝ꯫
ꯖꯄꯥꯟꯁꯨ ꯀꯟꯗꯤ ꯀꯜꯂꯦꯗ꯫
ꯍꯣꯏ ꯃꯣꯏꯁꯨ ꯐꯖꯗꯤ ꯐꯖꯩꯌꯦꯀꯣ꯫
ꯍꯣꯏ
ꯅꯨꯡꯁꯤꯌꯦ ꯃꯣꯏ ꯉꯝꯗꯕꯗꯣ ꯑꯗꯨꯗꯣ, ꯕ꯭ꯔꯥꯖꯤꯜꯅ ꯀꯥꯕꯗꯁꯨ ꯌꯥꯝ ꯍꯔꯥꯎꯋꯦ꯫ ꯃꯣꯏ ꯉꯝꯗꯕꯗꯁꯨ ꯑꯃꯨꯛ ꯅꯨꯡꯉꯥꯏꯇꯦ꯫
ꯍꯣꯏ ꯍꯣꯏ ꯈꯪꯗꯦ ꯀꯅꯥꯅ ꯀꯥꯒꯤꯔꯣ ꯑꯥꯔꯖꯦꯟꯇꯤꯅꯥ ꯀꯥꯒꯦꯔꯥ
ꯅꯪ ꯑꯥꯔꯖꯦꯟꯇꯤꯅꯥ ꯁꯞꯄꯣꯔꯠ ꯇꯧꯕ꯭ꯔꯥ?
ꯑꯁ ꯑꯥꯔꯖꯦꯟꯇꯤꯅꯥꯕꯨꯗꯤ ꯑꯩꯒꯤ ꯏꯁꯥꯅꯤ ꯍꯥꯏꯔꯒ ꯑꯗꯨꯝ ꯂꯩꯕꯅꯦ꯫
ꯅꯣꯛꯅꯤꯡꯉꯦ꯫
ꯑꯩꯒꯤ ꯗꯥꯏ ꯍꯥꯔꯠ꯫
ꯑꯣ ꯃꯦꯁꯤꯒꯤ ꯗꯥꯏ ꯍꯥꯔꯠ ꯐꯦꯟ ꯑꯣꯏꯕ꯭ꯔꯥ ꯅꯪ ꯑꯣ ꯑꯣ ꯑꯣ ꯑꯩꯉꯣꯟꯗꯔꯣ?
ꯉꯥꯏꯈꯣꯀꯣ ꯉꯥꯏꯍꯥꯛ ꯄꯥꯏꯌꯣꯀꯣ ꯑꯗꯨꯝ
ꯑꯣ
ꯍꯧꯖꯤꯛ ꯈꯔ ꯆꯤꯜꯂꯦꯕ ꯑꯗꯨꯝ ꯄꯥꯏꯌꯣ
ꯍꯣꯏ ꯍꯥꯏꯕ ꯌꯥꯏ ꯅꯪꯗꯣ
ꯏꯕꯌꯔꯦ ꯌꯦꯡꯕ ꯐꯧꯕ ꯌꯥꯔꯦ ꯁꯔꯤ ꯑꯣꯜꯂꯅꯤ ꯎꯝ ꯕꯣꯜ ꯌꯦꯡꯕ꯭ꯔ ꯅꯪꯁꯨ ꯆꯠꯄ ꯅꯨꯡꯉꯥꯏꯕ꯭ꯔꯣ ꯋꯈꯤ ꯅꯤꯀꯣ
ꯑꯝ ꯎꯝ ꯂꯩꯕꯟ ꯑꯗꯨꯒꯤ ꯅꯨꯡ ꯑ
ꯅꯪꯒꯤ ꯐꯣꯇꯣ ꯊꯔꯛꯑꯣꯀꯣ ꯌꯦꯡꯒꯦ